ꯇꯥꯕꯔꯣ ꯍꯜꯂꯣ
ꯑꯣ ꯑꯩꯗꯤ ꯇꯥꯗ꯭ꯔꯕ꯭ꯔꯣꯅ ꯑꯩꯔꯣ ꯖꯒꯣꯏ ꯇꯃꯝꯃꯤꯅꯤ
ꯑꯣꯏ
ꯅꯪꯗꯤ ꯀꯩꯗꯧꯔꯤꯅꯣ
ꯍꯜꯂꯣ
ꯑ ꯑ ꯑ ꯇꯥꯗꯦꯅꯦ ꯅꯪ‌ ꯈꯣꯟꯖꯦꯜꯁꯦ ꯅꯦꯠꯋꯥꯛ ꯅꯨꯡꯉꯥꯏꯇꯕ꯭ꯔꯣ ꯅꯪꯉꯣꯟꯗ ꯍꯥꯥ
ꯍꯜꯂꯣ
ꯇꯥꯏꯌꯦ ꯇꯥꯏꯌꯦ ꯍꯥꯜꯂꯣ
ꯇꯥꯏꯌꯦ ꯇꯥꯏꯔꯦ
ꯀꯩꯗꯧꯔꯝꯃꯤꯅꯣ
ꯑꯝ ꯐꯝꯃꯤꯌꯦ
ꯎꯝ ꯅꯨꯡꯁꯤ ꯅꯨꯡꯁꯤꯕ ꯋꯥꯔꯤ ꯁꯥꯟꯅꯁꯦ ꯌꯥꯕ꯭ꯔꯣ
ꯁꯥꯁꯦ ꯁꯥꯁꯦ
ꯆꯥꯁꯦꯀꯣ ꯍꯣꯏ
ꯌꯥꯏ ꯌꯥꯏ
ꯍꯣꯏ
ꯖꯒꯣꯏ ꯁꯥꯕꯒꯤ ꯋꯥꯕ ꯑꯦ ꯀꯩꯅꯣ ꯖꯨꯝꯕꯥ ꯖꯨꯝꯕꯥ ꯇꯝꯕ ꯆꯠꯂꯦ ꯑꯗꯨꯒꯤ ꯑꯁ ꯏꯁ ꯍꯧꯖꯤꯛ ꯅꯤꯛꯈꯥꯏꯔ ꯂꯥꯛꯄꯅꯤꯅꯦ
ꯀꯥꯏꯗ
ꯑꯩ ꯖꯨꯝꯕꯥ ꯇꯝꯃꯦꯕ ꯖꯨꯝꯕꯥ ꯇꯝꯐꯝꯗ
ꯑ ꯑ
ꯑꯗꯨꯒꯤ ꯏꯁ ꯅꯨꯡꯉꯥꯏꯕꯅꯤ ꯍꯦ ꯇꯤꯡꯈꯠꯇ ꯇꯧꯔꯒ ꯅꯪꯗꯤ ꯀꯩꯗꯧꯔꯤꯅꯣ
ꯀꯩꯁꯨ ꯇꯧꯗꯤꯗꯥ ꯎꯝ ꯐꯝꯔꯒ ꯅꯪꯕꯨ ꯀꯣꯜ ꯇꯧꯔꯝꯕꯅꯦ
ꯎꯝ ꯑꯩꯅ ꯀꯣꯜ ꯇꯧꯔꯛꯄ ꯉꯥꯏꯔꯝꯃꯤꯔꯣ
ꯍꯣꯏ
ꯑꯁꯁꯥ ꯌꯥꯝ ꯅꯨꯡꯁꯤꯕ ꯋꯥꯔꯤꯅꯤꯅꯦꯍ ꯀꯔꯤ ꯌꯦꯟꯁꯥꯡ ꯊꯣꯡꯉꯒꯦ
ꯎꯝ ꯆꯥꯛ ꯊꯣꯡꯗ꯭ꯔꯤ
ꯑꯣ ꯑꯌꯨꯛꯇꯤ ꯀꯔꯤ ꯏꯟꯁꯥꯡ ꯆꯥꯒꯦ
ꯑꯌꯨꯛꯇ ꯑꯝ ꯃꯥꯏꯔꯦꯟ ꯃꯅꯥꯗꯣ
ꯑꯥ
ꯑꯗꯨ ꯆꯥꯏꯌꯦ ꯅꯪꯗꯤ
ꯎꯝ ꯑꯩꯗꯤ ꯑꯌꯨꯛꯇ ꯁꯟ ꯊꯣꯡꯕ ꯑꯃ ꯑꯣꯛ ꯊꯣꯡꯕ ꯑꯃ ꯉꯥꯅꯨ ꯀꯥꯡꯉꯧ ꯑꯃ
ꯍꯥꯎꯔꯝꯅꯤꯍꯦ
ꯍꯥꯎꯕꯅꯦ ꯑꯩꯈꯣꯏꯗꯤ ꯀꯩꯅꯣꯗ ꯂꯩꯕꯅꯤꯅꯦ ꯅꯨꯡꯉꯥꯏꯅꯀꯣ ꯑꯣꯐꯤꯁꯥꯔ ꯌꯥꯝ ꯅꯨꯡꯁꯤꯕ ꯋꯥꯔꯤꯅꯦꯗ ꯊꯝꯃꯣꯏꯁꯤ
ꯑꯗꯨ ꯅꯪꯗꯤ ꯑꯩꯗꯤ ꯑꯗꯨꯝ ꯊꯕꯛ ꯆꯠꯂꯤ ꯊꯕꯛ ꯆꯠꯂꯦꯗꯅ ꯊꯕꯛ ꯆꯠꯂꯒ ꯍꯜꯂꯛꯑꯅꯤ ꯇꯨꯝꯃꯅꯤ ꯆꯥꯛ ꯆꯥꯔꯅꯤ ꯅꯪꯒ ꯑꯃꯨꯛ ꯋꯥꯔꯤ ꯁꯥꯟꯅꯔꯅꯤ
ꯑꯦꯑꯦꯑꯦꯍ ꯉꯁꯥꯏꯗꯒꯤ ꯇꯧꯔꯛꯄ ꯌꯥꯗ꯭ꯔꯣ ꯑꯗꯨꯗꯤ
ꯑꯩ ꯇꯧꯔꯛꯀꯦ ꯇꯧꯕꯅꯦ ꯅꯪꯅ ꯑꯩ ꯇꯧꯔꯒ ꯄꯥꯏꯈꯠꯇ꯭ꯔꯒ
ꯏꯍ
ꯉꯁꯥꯏꯗꯣ
ꯍꯣꯏ
ꯑꯩꯅ ꯑꯩ ꯅꯪꯕꯨ ꯀꯣꯜ ꯇꯧꯁꯤꯔꯥꯅ ꯈꯜꯂꯝꯕꯅꯦ ꯅꯪ ꯑꯃꯨꯛ ꯄꯥꯏꯈꯠ__ ꯇꯕꯤꯔꯣꯏ ꯅ ꯑꯩ ꯄꯥꯈꯠꯆꯕ ꯑꯗꯨꯒꯤ ꯗꯨꯝ ꯇꯧꯗ꯭ꯔꯕ
ꯍꯧꯖꯤꯛꯇꯤ ꯇꯧꯔꯛꯏꯅ
ꯍꯣꯏ ꯍꯧꯖꯤꯛꯇꯤ ꯇꯧꯔꯛꯑꯦ ꯍꯧꯖꯤꯛꯇꯤ ꯇꯧꯔꯛꯑꯦ ꯋꯥꯔꯤ ꯁꯥꯔꯁꯦ ꯇꯧꯕꯅꯦ ꯅꯪꯁꯨ ꯋꯥꯔꯤ ꯁꯥꯔꯛꯑꯣ ꯑꯩꯁꯨ ꯋꯥꯔꯤ ꯁꯥꯔꯛꯀꯦ
ꯅꯪ ꯍꯥꯟꯅ ꯁꯥꯔꯛꯎꯅꯦ
ꯏꯁ ꯑꯩ ꯈꯛꯇꯪ ꯁꯥꯕ ꯌꯥꯕ꯭ꯔꯥꯅꯦ ꯂꯩꯁꯥꯥꯕꯤꯅꯁꯨ ꯈꯔ ꯈꯔ ꯁꯥꯔꯛꯀꯗꯕꯅꯤꯅꯦ
ꯋꯥꯔꯤ ꯁꯥꯔꯛꯑꯣ
ꯅꯪ ꯅꯪ ꯁꯥꯔꯛꯑꯣ
ꯑꯩꯁꯨ ꯁꯥꯔꯛꯀꯦ ꯅꯪꯁꯨ ꯁꯥꯔꯛꯑꯣ
ꯑꯩꯁꯨ ꯁꯥꯔꯛꯀꯦ ꯅꯪꯁꯨ ꯁꯥꯔꯛꯑꯣ
ꯑꯩ ꯆꯥ ꯊꯛꯀꯦ ꯇꯧꯋꯦ
ꯅꯦꯠꯋꯥꯔꯛ ꯅꯨꯡꯉꯥꯏꯇꯦꯗ ꯅꯪꯒꯤ
ꯅꯦꯠꯋꯛ ꯌꯥꯝ ꯅꯨꯡꯉꯥꯏꯗ ꯅꯪꯒꯤ ꯅꯨꯡꯉꯥꯏꯇꯕꯩ ꯑꯣꯏꯔꯝꯒꯅꯤ
ꯅꯪꯒꯤ ꯅꯨꯡꯉꯥꯏꯇꯕ ꯑꯣꯏꯔꯝꯒꯅꯤ ꯇꯥꯏ ꯇꯥꯏ
ꯍꯧ ꯊꯗꯤ ꯇꯥꯦ
ꯑꯣ ꯇꯥꯔꯦ ꯇꯥꯔꯦ
ꯅꯣꯡ ꯆꯨꯕ꯭ꯔꯥ
ꯅꯣꯡ ꯆꯨꯗꯦ
ꯍꯨꯟꯅꯅ ꯑꯣ ꯑꯩꯈꯣꯏꯗꯁꯨ ꯆꯨꯒꯦ ꯇꯧꯋꯦꯕꯀꯣ ꯑꯗꯨ ꯆꯨꯒꯦ ꯇꯧꯕ ꯑꯩꯅ ꯑꯁ ꯆꯨꯔꯛꯀꯅꯣ ꯍꯥꯏꯕꯗꯩ ꯃꯥ ꯑꯃꯨꯛ ꯀꯥꯈꯠꯈ꯭ꯔꯦ
ꯅꯣꯡꯗꯤ ꯆꯨꯒꯗꯕ ꯑꯗꯨꯒꯤ ꯑꯩꯅ ꯆꯨꯒꯅꯨ ꯍꯥꯏꯕ
ꯑꯦꯁ ꯌꯥꯝ ꯉꯝꯃꯤꯍꯦ
ꯑꯩꯗꯤ ꯀꯔꯥꯏꯗꯒꯤ ꯑꯩꯅ ꯄꯥꯏꯔꯤꯁꯦ ꯅꯣꯡ ꯄꯥꯏꯕꯅꯦ ꯑꯅꯦ ꯑꯩꯅ ꯅꯣꯡ ꯄꯥꯏꯕꯅꯦ ꯅꯪꯅ ꯀꯔꯤ ꯄꯥꯏꯕ꯭ꯔ ꯎ
ꯍꯥꯥ
ꯅꯪ ꯀꯔꯤ ꯄꯥꯏꯔꯤꯅꯣ
ꯀꯔꯤ ꯄꯥꯏꯅꯣ ꯍꯥꯏꯕꯗꯤ
ꯀꯔꯤ ꯊꯕꯛ ꯑꯗꯨꯗꯤ ꯊꯕꯛ ꯇꯧꯕ꯭ꯔꯥ ꯍꯥꯏ ꯍꯧꯖꯤꯛ
ꯊꯕꯛ ꯇꯧꯗꯦꯗ
ꯀ꯭ꯔꯣꯛ ꯀ꯭ꯔꯥꯛ ꯀ꯭ꯔꯣꯛ ꯀ꯭ꯔꯥꯛ ꯀ꯭ꯔꯣ ꯀ꯭ꯔꯥꯛ ꯃꯈꫭꯟ ꯇꯥꯕ
ꯑꯩꯒꯤ ꯑꯣ ꯑ ꯀꯩ ꯍꯥꯏꯁꯤꯔ ꯎꯝ ꯑꯣ ꯑꯣ ꯅꯨꯡꯁꯤꯠ
ꯑꯣ ꯅꯨꯡꯁꯤꯠ ꯂꯥꯛꯑꯦ ꯑꯦ ꯅꯨꯡꯁꯤꯠꯇꯣ ꯎꯝ ꯍꯨꯡ ꯅꯨꯡꯁꯤꯠꯇꯣ ꯑꯩꯅꯅꯦ
ꯅꯪꯅ ꯊꯥꯔꯛꯄ꯭ꯔꯥ
ꯍꯣꯏ ꯑꯗꯨ ꯅꯨꯡꯁꯤꯠꯇꯣ ꯉꯥꯛꯇꯪ ꯂꯦꯞꯄꯣꯌꯣ ꯑꯩ ꯐꯣꯟ ꯇ ꯋꯥꯔꯤ ꯁꯥꯔꯤ ꯏꯅꯔꯤ ꯑꯗꯨꯒꯤ ꯀꯣꯟꯅ ꯁꯤꯜꯂꯛꯑꯣ ꯍꯥꯏꯌꫭ
ꯍꯂꯛꯑꯒ ꯑꯃꯨꯛ ꯂꯧꯔꯣ
ꯂꯥꯛꯑꯒ ꯑꯃꯨꯛ ꯂꯧꯔꯣ ꯌꯥꯔꯣꯏꯌꯦ
ꯅꯪ ꯑꯃꯨꯛ ꯂꯧꯅꯤꯡꯗ꯭ꯔꯦ
ꯂꯧꯅꯤꯡꯗ꯭ꯔꯦ ꯄꯥꯝꯗ꯭ꯔꯦ
ꯀꯔꯤꯒꯤ
ꯈꯪꯗꯦꯅꯦ ꯀꯨꯔꯤꯒꯤꯔꯥ ꯀꯨꯔꯤ ꯀꯨꯔꯤ ꯀꯨꯔꯤ ꯍꯥꯏꯄ꯭ꯔꯥ ꯅꯪ ꯀꯨꯔꯤ ꯍꯥꯏꯄ꯭ꯔꯥ
ꯑꯣꯏꯁꯨ ꯑꯣꯏꯔꯣꯏꯗꯕ
ꯑꯣꯏꯁꯨ ꯑꯣꯏꯔꯣꯏꯗꯕꯌꯦ ꯑꯣꯏ ꯗꫭꯏꯅꯤꯀꫭ ꯂꯥꯛꯑꯣꯔꯣ ꯋꯥꯏꯔꯗꯤ ꯑꯁ ꯅꯪ ꯀꯣ ꯆꯦꯟꯒꯅꯤꯀꯣ
ꯆꯤ ꯂꯣꯏꯗ
ꯑꯗꯨ ꯅꯨꯡꯁꯤꯅꯁꯦ ꯌꯥꯕ꯭ꯔꯣ ꯀꯣꯏꯅꯔꯁꯦ ꯀꯣꯏꯅꯔꯁꯦ ꯊꯨꯡꯅꯔꯁꯦ ꯑꯩꯈꯣꯏꯅꯤ ꯊꯨꯡꯅꯕ ꯃꯇꯝꯗꯅꯦ
ꯍꫭꯏ
ꯑꯣꯛ ꯂꯩꯅꯤꯉꯩ ꯅꯪꯁꯨ ꯄꯩꯁꯥ ꯈꯔ ꯇꯨꯡꯖꯜꯂꯣ ꯑꯩꯁꯨ ꯇꯨꯝꯖꯤꯜꯂꯒꯦ ꯑꯗꯨꯅ ꯑꯣ ꯈꯔ ꯆꯥꯎꯕ ꯆꯥꯁꯤ ꯇꯧꯕꯅꯤꯅꯦ ꯆꯥꯅꯤꯡꯗꯕ꯭ꯔꯥ ꯅꯪꯗꯤ ꯑꯃ ꯈꯛꯇꯪ ꯑꯅꯤ ꯑꯍꯨꯝ ꯆꯥꯔ ꯂꯣꯏꯔꯦ ꯀꯩꯅꯣ
ꯑꯗꯨꯁꯨ ꯌꯥꯏ
ꯄꯣ ꯑꯃꯈꯛꯇꯪ ꯆꯥꯕ ꯌꯥꯕ꯭ꯔꯥꯅꯦ ꯅꯪ ꯀꯌꯥ ꯆꯥꯅꯤꯡꯒꯦ
ꯈꯪꯗꯦ
ꯈꯪꯒꯗꯕꯅꯤꯅꯦ ꯅꯪ ꯅꯪꯅ ꯑꯄꯥꯝꯕꯗꯣ ꯇꯧꯗꯣꯏꯅꯤꯅꯦ
ꯌꯥꯝ ꯅꯨꯡꯁꯤꯕ ꯃꯥꯜꯂꯤꯀꯣ
ꯏꯁ ꯗꯥꯏꯂꯣꯞꯀꯅꯦ ꯑꯁ ꯊꯥ ꯊꯥꯕ ꯂꯩꯔꯒ ꯊꯝꯒ꯭ꯔꯕꯅꯦꯍꯦ ꯑꯩ ꯅꯨꯄꯤ ꯂꯥꯛꯄ ꯃꯇꯝꯗ ꯁꯤꯖꯤꯟꯅꯅꯤꯡꯉꯥꯏ ꯌꯨꯝꯒꯖꯦ ꯕꯤꯜꯗꯤꯡ ꯏꯁ ꯃꯊꯣꯟ ꯃꯊꯣꯟ ꯁꯥꯒꯠ ꯁꯒꯠꯈꯔꯅꯦ ꯏꯅꯣꯒ꯭ꯔꯦꯁꯟ ꯇꯧꯕ ꯃꯇꯝꯗ ꯍꯥꯏꯔꯛꯀꯦ ꯁꯥ ꯆꯥꯕ ꯂꯥꯛꯑꯣꯀꯣ ꯁꯥ ꯆꯥꯁꯦꯕ ꯁꯥ ꯆꯥꯁꯦꯕ ꯂꯥꯛꯑꯣꯕ ꯑꯣꯛꯁꯥꯅꯦ ꯁꯟꯁꯥꯅꯦ ꯌꯦꯟꯁꯥ ꯁꯥꯅꯦ ꯑꯁ ꯍꯋꯥꯏ ꯑꯦ ꯊꯧꯕꯅꯦ ꯗꯜ ꯃꯈꯜꯅꯤ ꯄꯥꯅꯤ ꯄꯨꯔꯤ ꯅꯥꯟ ꯑꯁ ꯌꯥꯝ ꯂꯩꯕꯅꯦꯍꯦ
ꯑꯣ ꯊꯥꯖꯗ꯭ꯔꯦ
ꯅꯪꯗꯤ ꯈꯪꯉꯝꯃꯣꯏ ꯑꯁꯤꯒꯨꯝꯕ ꯃꯃꯤꯡꯖꯦ
ꯏꯁ ꯈꯪꯉꯦꯍꯦ
ꯑꯩꯈꯣꯏꯗꯤ ꯑꯩꯈꯣꯏꯗꯤ ꯑꯁ ꯑꯩꯈꯣꯏꯗꯤ ꯆꯥꯛ ꯆꯥꯗꯦ ꯑꯩꯈꯣꯏꯗꯤꯅꯦ ꯇꯟ ꯑꯗꯨꯝ ꯆꯥꯏꯌꯦꯕ ꯄꯥꯅꯤꯄꯨꯔꯤꯔꯦ ꯅꯪ ꯀꯩꯅꯣ ꯈꯪꯕ꯭ꯔꯥ ꯕꯠꯇꯔ ꯄꯥꯅꯤꯄꯨꯔꯤ ꯍꯥꯏꯕꯗꯣ ꯈꯪꯕ꯭ꯔꯥ
ꯈꯪꯉꯦ ꯅꯪꯁꯨ
ꯃꯇꯟ ꯆꯤꯂꯤ ꯑꯁ ꯌꯥꯝ ꯂꯩꯕꯅꯦꯍꯦ
ꯊꯥꯔꯛꯑꯣꯅꯦ
ꯑꯨꯝ ꯌꯥꯔꯣꯏꯍꯦ ꯑꯗꯨꯗꯤ ꯅꯪ ꯂꯥꯛꯑꯣ ꯆꯥꯎ ꯍꯥꯏꯕꯅꯦ
ꯅꯪ ꯊꯥꯔꯛꯑ ꯅꯨꯄꯥꯅ ꯊꯥꯔꯛꯀꯗꯕꯅꯦ
ꯏꯁ ꯑꯩ ꯂꯥꯛꯑꯀꯥꯟꯗ ꯄꯨꯔꯛꯀꯦ
ꯑꯁ ꯌꯥꯝ ꯀꯨꯏꯔꯤꯅꯦ ꯑꯗꯨꯗꯤ
ꯀꯨꯏꯔꯣꯏꯍꯦ ꯀꯥꯏꯗꯩ ꯉꯥꯏꯕ ꯉꯝꯗꯔ꯭ꯕꯣ
ꯉꯝꯗ꯭ꯔꯦ
ꯉꯥꯏꯕ ꯈꯔ ꯇꯝꯃꯨ
ꯉꯝꯗ꯭ꯔꯦ ꯇꯝꯅꯤꯡꯗ꯭ꯔꯦ ꯇꯥꯛꯄꯤꯗ꯭ꯔꯦ
ꯑꯩꯔꯤ ꯑꯩꯗꯤ ꯅꯪꯕꯨ ꯅꯨꯡꯁꯤꯌꯦ ꯅꯨꯡꯁꯤꯌꯦ ꯅꯨꯡꯁꯤꯌꯦ ꯍꯥꯏꯕꯗꯣ ꯈꯪꯕꯔ
ꯇꯥꯇꯣꯝꯕ ꯑꯩꯗꯤ ꯅꯪꯕꯨ ꯅꯨꯡꯁꯤꯌꯦ ꯅꯨꯡꯁꯤꯌꯦ ꯍꯥꯏꯅ ꯂꯥꯎꯕꯅꯦ ꯅꯣꯏ ꯀꯩꯅꯣꯗ ꯀꯥꯈꯠꯂꯒ ꯃꯣꯏꯒꯤ ꯆꯤꯡ ꯃꯊꯛꯇ ꯀꯈꯠꯂꯒ ꯍꯧꯖꯤꯛ ꯑꯩ ꯇꯥꯒꯦ ꯍꯥꯏ ꯍꯦ ꯐꯝꯕꯗ ꯋꯥꯔꯦ
ꯀꯩꯗꯧꯔꯝꯃꯤꯅꯣ
ꯑꯩ ꯔ
ꯈꯔ ꯇꯥꯛ ꯇꯥꯛ ꯇꯥꯛ ꯍꯨ ꯍꯣꯟ ꯇꯥ ꯍꯥꯏꯅꯦ
ꯑꯩ ꯐꯝꯃꯒ ꯆꯥ ꯊꯛꯏ ꯍꯧꯖꯤꯛ
ꯆꯥ ꯊꯛꯄꯕ ꯈꯣꯕꯨ ꯇꯥꯛ ꯇꯛ ꯇꯥꯛ ꯇꯧꯕꯔꯅꯦ
ꯍꯣꯏ ꯑꯩꯒꯤ ꯆꯥꯗ ꯃꯈꯣꯡ ꯄꯥꯟꯕ ꯑꯗꯨꯒꯤ ꯄꯪꯆꯦꯟ ꯆꯦꯟꯕ ꯑꯁ ꯑꯩꯒꯤ ꯄꯨꯛ ꯃꯅꯨꯡꯗꯁꯨꯅꯦ ꯀꯣꯏꯆꯦꯜ ꯆꯦꯜꯂ ꯂꯩ ꯑꯗꯨꯗꯣ ꯑꯩꯅ ꯈꯥꯝꯕ
ꯇꯨꯝꯕ ꯌꯥꯕꯣꯅꯦ ꯀꯣꯏꯆꯦꯟ ꯆꯦꯟ ꯂꯗꯤ꯫
ꯇꯨꯝꯃꯣ ꯍꯥꯏꯕꯅꯦ ꯆꯥꯁꯤꯡ ꯆꯅ ꯊꯛꯈꯤꯕ ꯆꯥꯁꯤ ꯇꯨꯝꯃꯣ ꯍꯥꯏꯔꯒ ꯇꯨꯝꯕ ꯌꯥꯗꯦꯗ꯫ ꯀꯣꯢ ꯆꯦꯟ ꯆꯦꯟ ꯂꯩꯔꯦ꯫ ꯈꯪꯗꯦꯅꯦ ꯑꯩꯁꯨ ꯀꯨꯔꯤ ꯇꯧꯕ꯭ꯔꯥ ꯀꯨꯔꯤ ꯇꯧꯕ꯭ꯔꯥ ꯈꯪꯗꯦꯅꯦ꯫
ꯐꯒꯤ ꯇꯧ
ꯐꯥꯒꯤ ꯇꯧꯗꯦ ꯐꯥꯒꯤ ꯇꯧꯗꯦ ꯑꯩꯗꯤ ꯐꯥꯒꯤ ꯇꯧꯕꯁꯨ ꯍꯩꯇꯦ꯫ ꯑꯁꯦꯡꯕꯅꯤ꯫ ꯑꯁꯦꯡꯕꯅꯤ ꯑꯩꯗꯤ ꯐꯥꯒꯤ ꯇꯧꯕ ꯍꯩꯇꯕꯅꯤ꯫
ꯍꯥꯝ
ꯑꯩꯗꯤ ꯑꯩꯗꯤ ꯐꯥꯒꯤꯁꯨ ꯍꯩꯇꯦ꯫
ꯅꯪꯗꯤ ꯐꯥꯒꯤ ꯇꯧꯕ ꯍꯩꯕ꯭ꯔꯥ
ꯑꯩꯗꯨ ꯑꯩꯗꯣ ꯐꯥꯒꯤ ꯇꯧꯕ ꯍꯩꯇꯕꯅꯦꯕ
ꯅꯪ ꯅꯪꯕꯨ ꯅꯪꯕꯨ ꯋꯥꯔꯤ ꯁꯥꯕ ꯐꯪꯕꯁꯦ ꯑꯩꯗꯤ ꯌꯥꯝ ꯍꯔꯥꯎꯕꯅꯦ꯫ ꯑꯩꯗꯤ
ꯇꯧꯑꯦ ꯇꯧꯀꯦ ꯎꯝ ꯇꯧꯒꯦ ꯫
ꯑꯁ ꯑꯩꯗꯤ ꯑꯩꯗꯤ ꯅꯪꯕꯨ ꯑꯩꯒꯤ ꯊꯝꯃꯣꯏꯗꯒꯤ ꯍꯛꯆꯥꯡꯗꯒꯤ ꯄꯨꯝꯅꯃꯛꯇꯨꯒꯤ ꯅꯨꯡꯁꯤꯕꯅꯤꯅꯦꯍ꯫
ꯅꯪꯕꯨ ꯅꯨꯡꯁꯤꯗ꯭ꯔꯦ꯫
ꯑꯩꯗꯤ ꯅꯪꯕꯨ ꯌꯥꯝ ꯊꯣꯏ ꯁꯦꯡꯅ ꯅꯨꯡꯁꯤꯕꯅꯤꯅꯦ ꯑꯩꯒꯤ ꯍꯛꯆꯥꯡꯗꯒꯤ ꯄꯨꯝꯅꯃꯛ ꯍꯛꯆꯥꯡꯗꯒꯤ ꯊꯋꯥꯏꯗꯒꯤ ꯂꯣꯏꯅ ꯂꯧꯊꯣꯛꯑꯒ ꯅꯨꯡꯁꯤꯕꯅꯤꯅꯦ꯫
ꯇꯧꯋꯦ ꯅꯪꯕꯣ
ꯑꯩ ꯏꯇꯣꯡꯅꯔꯁꯦꯕ꯫ ꯑꯩꯁ ꯌꯥꯔꯦꯍꯦ ꯗꯦꯁꯣꯔ ꯑꯇꯣꯞꯄ ꯊꯤꯔꯒꯦ꯫
ꯊꯤꯔ
ꯑꯦ ꯑꯗꯨꯗꯤ ꯅꯪ ꯑꯣꯛ ꯆꯥ ꯐꯪꯗ꯭ꯔꯦ꯫ ꯑꯣꯛ ꯑꯣꯗꯔ ꯇꯧꯕ ꯂꯣꯏꯈ꯭ꯔꯕꯅꯤꯅꯦ꯫ ꯅꯪ ꯑꯣꯛ ꯆꯥꯕ ꯐꯪꯉꯔꯣꯏ꯫ ꯅꯪ ꯑꯣꯛ ꯆꯥꯕ ꯐꯪꯂꯔꯣꯏꯅꯦ ꯀꯣ꯫
ꯐꯪꯉꯒꯅꯤ꯫
ꯍꯪꯉꯣꯏꯍꯦ꯫
ꯆꯥꯅꯕ ꯃꯇꯝꯗ ꯂꯥꯛꯄꯅꯤ꯫
ꯅꯪ ꯑꯣꯛ ꯆꯥꯅꯤꯡꯕ꯭ꯔꯣ꯫
ꯆꯠꯅꯤꯡꯉꯤꯅꯦ꯫
ꯎꯝ ꯑꯣꯛ ꯆꯠꯅꯤꯡꯉꯗꯤ꯫ ꯊꯥꯔꯛꯀꯦ ꯇꯧꯕꯅꯤ ꯄꯤꯔꯛꯀꯦ ꯇꯧꯕꯅꯤ ꯑꯗꯨ ꯑꯩꯈꯣꯏꯗ ꯂꯥꯛꯄ ꯃꯇꯝꯗ ꯑꯣꯏꯅ ꯆꯥꯔꯣꯅꯦ꯫
ꯂꯪꯅꯤꯡꯗꯦ ꯑꯗꯨꯗꯤ ꯎꯝ
ꯆꯥꯅꯤꯡꯗꯔꯤ ꯆꯥꯛ ꯑꯗꯨ ꯑꯗꯨꯗꯤ꯫
ꯅꯪꯅꯥ ꯄꯤꯔꯛꯄ ꯆꯥꯅꯤꯡꯉꯦ꯫